ꯂꯣ
ꯇꯥꯔꯕꯣ
ꯇꯥꯔꯦ ꯇꯥꯔꯦ
ꯑꯣ
ꯆꯛ ꯆꯥꯔꯕꯣ ꯇꯥꯗ꯭ꯔꯣ
ꯇꯥꯏꯌꯦ
ꯆꯥꯛ ꯆꯥꯥꯔꯕꯣ
ꯍꯣꯏ
ꯀꯩ ꯃꯊꯦꯜ ꯆꯥꯔꯒꯦ
ꯀꯩ ꯍꯥꯏꯕꯅꯣ
ꯀꯩ ꯃꯊꯦꯜ ꯆꯥꯔꯒꯦꯕ
ꯅꯪꯗꯤ
ꯊꯥꯔꯣꯏ ꯆꯥꯏ ꯑꯩꯗꯤ ꯊꯥꯔꯣꯏ ꯑꯣꯏꯅ ꯆꯥꯈ꯭ꯔꯦ ꯅꯪ ꯀꯩ ꯃꯊꯦꯜ ꯆꯥꯔꯒꯦ
ꯌꯦꯟ ꯆꯥꯏꯌꯦ ꯉꯁꯤꯗꯤ ꯅꯨꯡꯉꯥꯏꯔꯤꯌꯦ
ꯑꯣꯥ ꯑꯠꯆꯥ ꯆꯥ ꯀꯃꯥꯏ ꯀꯃꯥꯏ ꯇꯧꯔꯤꯒꯦ ꯍꯧꯖꯤꯛ ꯑꯩꯁꯨ ꯅꯨꯡꯉꯥꯏꯔꯤꯌꯦ
ꯎꯝ ꯅꯨꯡꯉꯥꯢꯔꯗꯤ ꯐꯩꯌꯦ
ꯎꯝ
ꯑꯩꯁꯨ ꯑꯗꯨꯝ ꯄꯪꯂꯩꯗ ꯂꯩꯗ
ꯀꯩ ꯍꯥꯏꯕꯅꯣ
ꯑꯗꯝ ꯅꯨꯡꯉꯥꯏꯔꯤꯌꯦꯕ
ꯑꯣ
ꯀꯩꯅꯣ ꯋꯥꯔꯤ ꯄ ꯂꯩꯇ꯭ꯔꯕꯣ
ꯋꯥ ꯏꯂꯗ꯭ꯔꯦꯅꯦ
ꯀꯄꯣ ꯑꯗꯨꯗꯤ ꯄ ꯄꯨꯋꯥ ꯊꯜꯃꯅꯦ ꯊꯕꯛ ꯆꯠꯇꯕ꯭ꯔꯣ ꯅꯪꯗꯤ ꯑ
ꯆꯠꯂꯦ ꯉꯁꯤꯂ ꯆꯠꯂꯦ ꯂꯁꯂꯦ
ꯅꯪ ꯅꯪ ꯈꯨꯟꯗ ꯂꯩꯕ꯭ꯔꯣ
ꯍꯟꯗꯛꯀꯥꯟꯁꯤꯦ ꯈꯨꯜꯗ ꯂꯩꯌꯦ ꯈꯨꯠ
ꯑꯣ ꯑꯣ ꯑꯩꯗꯤ ꯑ ꯅꯪ ꯑꯁꯤꯗ ꯂꯩꯕ꯭ꯔꯥ ꯈꯟꯕꯅꯤꯅꯦ
ꯎꯝ
ꯑꯗꯨꯝ ꯂꯧꯁꯤꯜꯂꯒ ꯂꯩꯔꯕꯣ
ꯍꯟꯗꯛ ꯍꯞꯇꯥꯗꯤ ꯑꯗꯨꯝ ꯆꯠꯂꯦ
ꯑꯣ ꯐꯥꯏꯅꯦ
ꯎꯝ ꯍꯌꯦꯡꯗꯒꯤ ꯂꯣꯏꯈ꯭ꯔꯅꯤ
ꯑꯁ ꯅꯣꯏ ꯂꯧ ꯐꯥꯎ ꯑꯁ ꯑꯩꯅꯔꯣ
ꯍꯥꯎꯗ꯭ꯔꯤ ꯍꯥꯎꯗ꯭ꯔꯤ ꯍꯧꯗ꯭ꯔꯤꯕꯑꯔꯤꯕ ꯂꯧꯅꯤꯡꯡꯕ ꯍꯧꯗ꯭ꯑꯔꯤꯕ
ꯑꯗꯨꯗꯤ
ꯃꯤ ꯀꯩꯔꯤꯕ
ꯅꯣꯏꯗꯤ ꯂꯧ ꯂꯤꯡꯅꯕ꯭ꯔꯣ ꯑꯗꯨꯝ
ꯍꯣꯏ ꯂꯧꯜꯂꯤꯅꯦꯩꯌꯦ ꯑꯩꯈꯣꯏꯗꯤ ꯅꯣꯏ ꯑꯥꯗꯗꯤ ꯀꯩꯅꯣ ꯇꯧꯔꯤꯗꯅ
ꯑꯩꯈꯣꯏ ꯅꯣꯏꯅ ꯂꯤꯡꯕ ꯑꯣꯏꯔꯗꯤ ꯋꯥꯔꯝꯈꯤꯅꯤꯅ ꯑꯣ ꯆꯤꯡꯒꯤ ꯆꯤꯡꯒꯤ ꯀꯃꯥꯟꯅꯗꯦꯀꯣ
ꯎꯝ ꯃꯩ ꯃꯨꯠꯈ꯭ꯔꯦꯅꯦꯍꯦ ꯁꯣꯝꯗꯗꯤ ꯅꯣꯏꯗꯗꯤ ꯀꯃꯥꯏꯅ ꯇꯧꯒꯦ
ꯑꯩꯈꯣꯏꯗꯤꯦꯝꯃꯠꯇ
ꯎꯝ ꯅꯪ ꯅꯦꯠꯋꯔꯥꯛꯁꯤꯦ ꯌꯥꯝ ꯅꯨꯡꯉꯥꯏꯇꯦ
ꯑꯩꯒꯤꯔꯣ
ꯃ ꯃ ꯈ꯭ꯔꯦꯈꯣꯖꯗꯤ ꯑꯩꯈꯣꯏꯗ ꯈꯔꯛꯇ ꯑꯣꯏ ꯃꯥꯜꯂꯦ ꯑꯇꯩꯗꯗꯤ ꯂꯥꯛꯑꯦ
ꯑꯦ ꯅꯪ ꯅꯪ ꯀꯗꯥꯏꯗ ꯂꯩꯕ꯭ꯔꯥ ꯍꯧꯖꯤꯦ ꯑꯗꯨꯗꯤ ꯈꯨꯟꯗ ꯂꯩꯕ꯭ꯔꯥꯅ
ꯀꯔꯤ ꯍꯥꯏꯅꯣ
ꯅꯪ ꯅꯪ ꯈꯨꯟꯗ ꯂꯩꯕ꯭ꯔꯥ ꯅꯣꯅꯦꯗ ꯂꯩꯕ꯭ꯔꯥ ꯑꯗꯨꯗꯤ
ꯇꯥꯗꯕ꯭ꯔꯣ
ꯅꯪꯅꯦ ꯋꯥꯡꯁꯤ ꯏꯅꯨ ꯅꯨꯡꯉꯥꯏꯇꯦꯗ
ꯑꯩꯒꯤꯔꯣ ꯅꯪꯒꯤꯔꯣ ꯅꯪ ꯑꯩꯒꯤꯗꯣ ꯅꯨꯡꯉꯥꯏꯇ꯭ꯔꯤꯁꯦ ꯇꯥꯏꯌꯦ
ꯍꯂꯣ
ꯇꯥꯏꯑꯦ ꯑꯩꯗꯤ
ꯍꯂꯣ
ꯇꯥꯗꯕ꯭ꯔꯣ ꯅꯪ
ꯇꯥꯗꯕ꯭ꯔꯣ
ꯇꯥ ꯇꯕ꯭ꯔꯣ
ꯍꯜꯂꯣ ꯎꯝ